ꯍꯥꯎ ꯇꯥꯏꯌꯦ
ꯑꯣ ꯑꯣ ꯇꯥꯏꯀꯣ ꯑꯣ ꯀꯩꯇꯧꯔꯤꯅꯣ
ꯍꯤꯞꯄꯒ ꯂꯩꯌꯦꯗ ꯅꯪꯗꯤ
ꯀꯩꯅꯣ ꯑꯩꯁꯨ ꯍꯤꯞꯄꯒ ꯂꯩꯔꯦ ꯑꯩꯗꯤ ꯅꯪ ꯃꯤꯡ ꯀꯩꯅꯣ ꯇꯧꯔꯛꯄꯗ ꯑꯁꯤꯗꯤ ꯀꯩꯅꯣꯅꯤꯅꯦ ꯃꯤꯡꯅ ꯑꯃ ꯅꯪꯅ ꯑꯃ
ꯍꯣꯏ ꯍꯧꯖꯤꯛꯀꯥꯟꯗꯤ ꯑꯁꯤ ꯉꯥꯛꯇꯅꯦ ꯀꯩꯝ ꯈꯜ ꯀꯩꯝ ꯈꯜꯂꯨꯅꯨ ꯀꯤꯌꯝ ꯈꯜꯂꯨꯅꯨ ꯀꯤꯕ ꯄꯥꯈꯠ ꯀꯤꯕ ꯄꯥꯈꯠꯄ ꯌꯥꯎꯒꯅꯨꯀꯣ
ꯑꯁ ꯌꯥꯔꯦ
ꯀꯩꯗꯧꯏꯅꯣ
ꯍꯤꯞꯄꯒ ꯂꯩꯌꯦ ꯑꯩꯁꯨ
ꯑꯣ ꯑꯣ ꯍꯣꯏ ꯅꯨꯡꯉꯥꯏꯔꯤꯌꯦ ꯅꯪꯗꯤ
ꯉꯁꯤꯗꯤ ꯁꯨꯇꯤꯅꯤꯅꯀꯣ ꯐꯖꯅ ꯄꯣꯊꯥꯔꯒꯦ ꯅꯨꯡꯉꯥꯏꯅ ꯂꯩꯔꯒꯦꯅ ꯑꯣ
ꯑꯩꯁꯨꯅꯦ ꯉꯁꯤꯗꯤ ꯁꯨꯇꯤꯅꯦ ꯂꯥꯛꯑꯣꯟꯒꯦ ꯍꯥꯏꯕꯅꯦ ꯑꯗꯨꯕꯨ
ꯀꯩꯅꯣ ꯂꯥꯛꯑꯣ ꯍꯥꯏꯁꯤꯕꯨ ꯅꯪ ꯊꯕꯛ ꯇꯧꯕꯔꯣꯣ ꯑꯣꯐꯤꯁ ꯀ
ꯏꯟꯇꯔꯦꯟ ꯆꯠꯄ ꯏꯟꯇꯔꯅꯦ ꯏꯟꯇꯥꯟ ꯏꯟꯇꯥꯟ
ꯏꯟꯇꯔꯟꯁꯤꯞ ꯑꯁ ꯃꯤꯗꯤ ꯊꯕꯛ ꯇꯧꯔꯅꯤꯅꯦ ꯃꯤ ꯃꯆꯥꯗꯤ
ꯌꯥꯔꯦꯗ ꯑꯁ ꯌꯥꯔꯦ ꯌꯥꯔꯦ ꯇꯨꯃꯤꯟꯅ ꯂꯩꯣ
ꯀꯩꯅꯣ ꯇꯧꯕ꯭ꯔꯣ ꯅꯔꯁꯤꯡ ꯇꯧꯕ꯭ꯔꯣ
ꯅꯪ ꯅꯔꯁꯤꯡꯗꯒꯤ ꯄꯤꯛꯄꯅꯦ ꯑꯩꯗꯤ ꯂꯦꯞꯇ ꯂꯩꯕꯒꯤꯅꯦ
ꯑꯁ ꯑꯩ ꯀꯣꯏꯗ꯭ꯔꯗꯤ ꯌꯥꯗ꯭ꯔꯦ ꯑꯁꯤꯗꯤ ꯑꯩꯅ ꯑꯩꯅ ꯊꯤꯔꯤꯁꯦ ꯁꯤꯒꯨꯝꯕ ꯃꯤꯅꯤꯅꯦ
ꯌꯥꯔꯦ ꯑꯁ
ꯑꯁ ꯉꯁꯤ ꯉꯁꯤꯗꯤ ꯑꯁ ꯏꯁꯣꯔꯅ ꯄꯤꯔꯛꯄ ꯃꯥꯜꯂꯦ ꯑꯁ ꯌꯥꯝ ꯅꯨꯡꯉꯥꯏꯖꯔꯦ ꯏꯟꯖꯥꯡ ꯑꯍꯥꯎꯕ ꯆꯥꯊꯔꯒꯦ
ꯌꯥꯔꯦ
ꯑꯩꯅ ꯑꯩꯅ ꯈꯜꯂꯤꯕꯁꯤꯒ ꯑꯁ ꯐꯪꯖꯔꯦꯍꯦ ꯉꯁꯤ ꯏꯟꯁꯥꯡ ꯍꯥꯎꯕ ꯆꯥꯔꯒꯦ ꯀꯩꯅꯣ ꯍꯥꯏꯁꯤꯕꯨ ꯃꯤ ꯌꯥꯝꯈ꯭ꯔꯕꯣ ꯃꯤ ꯌꯥꯝꯈ꯭ꯔꯕꯣ ꯀ꯭ꯌꯨꯗ ꯂꯩꯕ꯭ꯔꯣ
ꯑꯁ ꯁꯌꯥꯔꯦ
ꯅꯨꯡꯉꯥꯏꯇꯗ ꯅꯨꯡꯉꯥꯏꯇꯍ
ꯍꯧꯖꯤ ꯍꯧꯖꯤꯛꯇ ꯇꯧꯔꯛꯑꯒ ꯑꯁ ꯇꯨꯃꯤꯟ ꯂꯩꯌꯨ ꯀꯥꯏꯅ ꯑꯁ
ꯃꯄꯨ ꯄꯥꯜꯂꯕ ꯍꯥꯏꯁꯤꯕꯨ ꯃꯄꯨ ꯄꯥꯟꯕꯁꯨ ꯑꯗꯨꯝ ꯍꯦꯛꯄꯗꯤ ꯌꯥꯝꯕꯅꯤꯗ ꯍꯨꯔꯥꯜꯂꯒ
ꯑꯁ ꯑꯗꯨꯝ ꯅꯪꯁꯦ ꯈꯥꯏꯕꯗꯤ ꯑꯗꯨꯝ ꯌꯥꯏꯅꯦ
ꯑ ꯑꯁꯦꯡꯕꯗꯤ ꯍꯨꯔꯥꯜꯂꯒ ꯆꯥꯕꯁꯦ ꯍꯥꯎꯋꯦ ꯍꯥꯏꯌꯦ ꯃꯤꯅ ꯍꯥꯏꯕꯅꯦ ꯑꯩꯅ ꯍꯥꯏꯕ ꯅꯠꯇꯦꯀꯣ ꯃꯤꯅ ꯍꯥꯏꯔꯕꯅꯦ
ꯌꯥꯔꯦ ꯌꯥꯔꯦ ꯀꯔꯤꯅꯣ ꯁꯤꯁꯦꯀꯣ ꯁꯤꯁꯤꯡꯁꯦꯀꯣ ꯁꯤ ꯈꯥꯛꯇꯅꯤ ꯍꯟꯗꯛꯀꯥꯟꯁꯦ
ꯀꯩꯒꯤꯅꯣ ꯍꯥꯏꯁꯤꯕꯨ
ꯅꯪ ꯈꯛꯇꯪ ꯅꯠꯇꯦ ꯑꯗꯨꯃꯥꯏꯅ ꯍꯥꯏꯕꯁꯦ ꯈꯪꯕ꯭ꯔꯥ
ꯑꯁꯤꯒ ꯑꯗꯨꯃꯥꯏꯅ ꯍꯥꯏꯔꯛ ꯃꯤ ꯌꯥꯝꯈ꯭ꯔꯕ ꯍꯥꯏꯁꯤꯕꯣ
ꯑꯩꯅ ꯀꯣꯜ ꯇꯧꯕ ꯈꯨꯗꯤꯡ ꯑꯩꯗꯤ ꯑꯌꯥꯝꯕ ꯅꯨꯄꯤꯗ ꯇꯧꯅꯤ ꯈꯃꯔꯥ
ꯑꯣ
ꯑꯩꯗꯤ ꯅꯪ ꯅꯨꯄꯤꯅꯦ ꯈꯟꯕꯅꯦ ꯅꯪꯒꯤ ꯃꯤꯡꯗꯣ ꯌꯥꯝ ꯍꯩꯅꯦ
ꯑꯩ ꯑꯩ ꯅꯠꯇꯦꯍꯦ ꯀꯩꯅꯣ ꯇꯧꯕꯗꯨꯗꯤ ꯑꯩ ꯅꯠꯇꯦꯍꯦ ꯃꯤ ꯃꯤ ꯑꯣꯏꯔꯝꯃꯣꯏ ꯑꯗꯨꯗꯤ ꯑꯦꯂꯦꯟꯒꯨꯝꯕ ꯑꯣꯏꯔꯝꯕꯁꯨ ꯌꯥꯏ ꯑꯩ ꯈꯪꯗꯦ ꯑꯩꯗꯤ
ꯂꯤꯔꯛꯑꯣ
ꯑꯩꯗꯤꯀꯣ ꯑꯁꯤ ꯅꯝꯕꯔ ꯔꯦꯟꯗꯝꯂꯤ ꯅꯝꯃꯒꯗꯣ ꯇꯧꯔꯒ ꯇ꯭ꯔꯥꯏ ꯇꯧꯕꯅꯦ ꯀꯩꯅꯣ ꯅꯪ ꯋꯥꯔꯤ ꯁꯥꯟꯅ ꯋꯥꯔꯤ ꯇꯧꯔ ꯇꯧ ꯃꯤ ꯇꯣꯡꯉꯥꯗꯦ ꯍꯥꯏꯕꯗꯣ ꯀꯒꯤꯅꯣ ꯑꯩ ꯒ꯭ꯌꯥꯟ ꯇꯥꯗꯦ ꯑ
ꯑꯩꯁꯨ ꯒ꯭ꯌꯥꯟ ꯇꯥꯗꯦ
ꯑꯩꯗꯤꯅꯦ ꯅꯪꯒꯤ ꯅꯝꯕꯔꯗꯣ
ꯎꯝ
ꯔꯦꯟꯗꯝꯗꯤ ꯅꯝꯃꯒ ꯀꯅꯥ ꯄꯥꯏꯈꯠꯄ ꯖꯥꯠꯂꯥꯅ ꯇ꯭ꯔꯥꯏ ꯇꯧꯒꯦꯅ ꯇꯧꯕꯅꯦ
ꯍꯣꯏ ꯐꯔꯦꯅꯦ ꯐꯔꯦꯅꯦ ꯅꯗꯥꯎ ꯌꯥꯝ ꯐꯔꯕꯅꯦ ꯑꯗꯣ
ꯍꯣꯏꯅꯦ ꯑꯗꯨꯅꯦ ꯍꯧꯖꯤꯛ ꯅꯪꯅ ꯊꯕꯛ ꯇꯧꯔꯨꯗꯅꯕ ꯀꯩꯅꯣ ꯇꯧꯔꯦ ꯏꯁꯣꯔꯅ ꯄꯤꯔꯛꯄꯖꯥꯠꯅꯤꯗ ꯁꯤꯁꯦ
ꯎꯝ ꯅꯪꯗꯤ ꯑꯗꯨꯝ ꯃꯪꯗ ꯗꯣꯂꯥꯟ ꯁꯥꯔꯒ ꯑꯗꯨꯝ ꯂꯩꯔꯣꯀꯣ
ꯑꯩꯒꯤ ꯂꯥꯏꯕꯛꯇ ꯇꯝꯗꯝꯁꯦ ꯁꯤꯔꯥꯅꯀꯣ
ꯑꯁ ꯉꯗ꯭ꯔꯦ
ꯀꯩꯅꯣ ꯉꯝꯗ꯭ꯔꯦ ꯍꯥꯏꯁꯤꯕꯨ ꯑꯣꯏꯌꯦꯦ ꯆꯥꯔꯦ ꯉꯁꯥꯏꯅ ꯑꯃꯨꯛ ꯂꯥꯡꯒꯨꯗꯧꯔꯦ
ꯀꯩ ꯌꯦꯟꯁꯥꯡ ꯆꯥꯒꯦ
ꯉꯁꯤꯁꯦ ꯏꯆꯟꯅꯨꯄꯤꯅ ꯀꯥꯡꯁꯣꯏ ꯊꯣꯡꯒ ꯃꯣꯔꯣꯛ ꯃꯦꯠꯄ ꯑꯃ ꯇꯧꯔꯒ ꯇꯧꯔꯝꯃꯒ ꯃꯥꯗꯤ ꯀꯩꯅꯣ ꯆꯠꯈ꯭ꯔꯦ ꯊꯕꯛ ꯆꯠꯈ꯭ꯔꯦ ꯑꯗꯨꯒ ꯎꯝ ꯑꯩ ꯉꯔꯥꯡ ꯅꯨꯡꯗꯥꯡ ꯕꯣꯜ ꯌꯦꯡꯕꯅꯤꯅ ꯊꯦꯡꯅ ꯇꯨꯝꯃꯦꯕꯀꯣ
ꯑꯣ ꯅꯪꯗꯤ ꯀꯅꯥꯗ ꯁꯞꯄꯣꯔꯠ ꯇꯧꯕ
ꯑꯩ ꯉꯔꯥꯡ ꯅꯨꯡꯗꯥꯡꯁꯦ ꯀꯩꯅꯣꯗ ꯂꯟꯗꯟ ꯕ꯭ꯔꯤꯖꯇ ꯇꯧꯕꯅꯦ ꯑꯗꯣ
ꯑꯩꯁꯨ ꯑꯗꯨꯗꯅꯦ
ꯂꯥꯏꯕꯛ ꯊꯤꯕꯗꯒꯤꯔ ꯂꯥꯏꯕꯛ ꯐꯕꯒꯤꯔ ꯄꯣꯔꯦ
ꯑꯗꯨꯅꯦ ꯑꯃꯖꯨꯗꯤꯀꯣ ꯑꯩ ꯑꯁꯦꯡꯕꯗꯤ ꯑꯃꯗꯨꯗꯤ ꯄꯥꯝꯃꯛꯄꯅꯦꯕ ꯂꯟꯗꯟ ꯕ꯭ꯔꯤꯖ ꯅꯠꯇꯕ ꯑꯃꯗꯣ
ꯎꯝ
ꯄꯥꯝꯕꯅꯦ ꯑꯗꯨꯕꯨ ꯃꯥꯇꯣ ꯃꯥꯉꯣꯟꯗꯗꯤ ꯇꯥꯟꯕ ꯅꯠꯇꯕ ꯑꯗꯨ ꯃꯥꯒꯤ ꯐꯦꯟꯁꯤꯡꯗꯣ
ꯎꯝ ꯍꯣꯏ ꯑꯩꯁꯨꯅꯦ ꯑꯗꯨꯒꯤꯅꯦ ꯑꯩꯅꯁꯨ ꯑꯗꯨꯃꯥꯏ ꯍꯥꯏꯕꯅꯦ ꯃꯥꯥꯏꯒꯤ ꯐꯦꯟ ꯃꯣꯏ ꯇꯤꯝꯕꯨꯗꯤ ꯃꯣꯏ ꯀꯟꯇ꯭ꯔꯤꯕꯨꯗꯤ ꯑꯩ ꯌꯥꯝ ꯄꯥꯝꯃꯦ ꯅꯨꯡꯁꯤꯌꯦꯕꯀꯣ ꯐꯦꯟꯁꯁꯤꯡꯗꯨ ꯗꯤ ꯃꯤꯕꯨ ꯌꯥꯝꯅ ꯀꯩꯅꯣ ꯇꯧꯕꯗꯨꯗꯤ ꯑꯩ ꯍꯩꯅꯗꯦꯕ ꯄꯥꯝꯗ꯭ꯔꯦꯕ
ꯍꯣꯏ
ꯑꯗꯨꯅꯦꯗ
ꯃꯥ ꯃꯥꯒꯤ ꯐꯦꯟꯁꯤꯡꯅꯅꯦ ꯇꯟꯕꯗꯣ ꯃꯉꯣꯟꯗꯒꯤ ꯃꯥꯗꯗꯤ ꯇꯟꯕꯗꯤ ꯅꯠꯇꯦ ꯑꯗꯨ ꯑꯣꯏꯔꯁꯨꯅꯦ
ꯃꯥꯅꯦ ꯆꯨꯝꯃꯦ ꯏꯕꯥꯏꯅꯤ
ꯑꯗꯨꯒꯤ ꯍꯥ
ꯏꯕꯥꯅꯤꯁꯦ ꯆꯞ ꯃꯥꯟꯅꯩꯅꯦ
ꯍꯣꯏ ꯂꯟꯗꯟꯒꯤ ꯀꯩꯅꯣ ꯑꯇꯣꯟꯕ ꯄꯥꯔꯇꯤꯁꯨ ꯑꯩꯒꯤꯅꯤ ꯄꯥꯅꯩꯕꯀꯣ ꯑꯗꯨꯒꯤ ꯑꯩꯁꯦ ꯑꯗꯨꯝ
ꯑꯣ ꯀꯩꯅꯣ ꯀꯩꯅꯣ ꯇꯧꯕꯗꯨꯔꯣ ꯈꯔ ꯋꯥꯡꯕꯗꯨꯔꯣ
ꯈꯔ ꯋꯥꯔꯒ ꯃꯁꯛ ꯐꯖꯔꯒ ꯔꯥꯁꯤ ꯌꯥꯝ ꯂꯩꯕꯗꯣ
ꯑꯁ ꯃꯁꯛ ꯐꯖꯔꯒ ꯑꯩ ꯃꯥꯟꯕꯗꯨꯔꯣ
ꯍꯥꯥ
ꯑꯩ ꯃꯥꯟꯕꯗꯨꯔꯣ ꯅꯠꯇꯦ ꯑꯩꯅ ꯍꯥꯏꯕꯗꯤꯅꯦ ꯑꯗꯨ ꯅꯨꯄꯥꯗꯣ ꯑꯩ ꯈꯔ ꯃꯥꯟꯕꯗꯨꯔꯣ ꯑꯩ ꯈꯔ ꯃꯥꯟꯕꯗꯣ ꯑꯣꯏꯔꯝꯒꯅꯤ ꯑꯩ ꯈꯔ ꯃꯥꯜꯂꯦ ꯍꯥꯏꯕꯅꯤ ꯃꯤꯅ ꯑꯗꯨꯝ ꯍꯥꯏꯅ ꯝꯕꯅꯤꯅꯦ ꯀꯩꯅꯣ ꯑꯩꯅ ꯍꯥꯏꯕ ꯅꯠꯇꯦ ꯑꯩꯅ ꯍꯥꯏꯕ ꯅꯠꯇꯦ ꯃꯤꯅ ꯍꯥꯏꯕꯅꯦ ꯀꯩꯅꯣ
ꯍꯣꯏꯅꯦ ꯍꯣꯏꯅꯦ ꯃꯊꯟ ꯃꯊꯟꯗꯅ ꯃꯊꯟꯗ ꯐꯖꯩ ꯍꯥꯏꯔ꯭ꯔꯗꯤ ꯀꯅꯥꯅ ꯍꯥꯏꯕꯤꯗꯉꯥꯏꯅꯣ
ꯈꯔ ꯃꯤ ꯈꯔꯅ ꯍꯥꯏꯕꯗꯨ ꯆꯨꯝꯃꯕꯅꯤꯅꯦ ꯈꯔ
ꯊꯝꯃꯦ
ꯈꯔ ꯈꯔ ꯃꯥꯜꯂꯗꯤ ꯌꯥꯔꯦ ꯀꯩꯅꯣ ꯌꯥꯝ ꯃꯥꯜꯂꯦꯁꯨ
ꯃꯥꯟꯕꯁꯨ ꯑꯣꯏꯔꯝꯕ ꯌꯥꯏ
ꯀꯥꯏ ꯂꯩꯒꯦꯅ ꯃꯄꯜꯗ ꯂꯩꯕ꯭ꯔꯣ ꯗ ꯇꯝ ꯀꯥꯏꯗ ꯂꯩꯕ꯭ꯔꯣꯕ
ꯑꯩꯗꯤ ꯑꯗꯨ ꯇꯝꯄꯥꯛꯇ ꯂꯩꯌꯦ ꯇꯝꯄꯥꯛ ꯅꯪꯗꯤ
ꯑꯩꯗꯤ ꯑꯁꯣꯝꯗ ꯂꯩꯔꯦꯗ ꯄ꯭ꯔꯤꯊꯤꯕꯤꯗ ꯂꯩꯌꯦ
ꯑꯣ ꯅꯪꯅ ꯄ꯭ꯔꯤꯊꯤꯕꯤꯗ
ꯎꯝ ꯅꯪꯅ ꯇꯝꯄꯥꯛꯇ
ꯑꯇꯣꯞꯄ ꯂꯝꯗꯔꯣ ꯅꯪ ꯂꯩꯕꯁꯦ
ꯑꯇꯣꯞꯄ ꯂꯝꯁꯨ ꯂꯩꯇꯦ ꯑꯇꯣꯞꯄ ꯂꯝꯗꯁꯨ ꯂꯩꯇꯦ ꯂꯩꯕꯁꯨ ꯂꯩꯌꯦ ꯆꯥꯛ ꯆꯥꯔꯕꯣ ꯅꯪ ꯀꯔꯤ ꯃꯊꯦꯜ ꯆꯥꯔꯒꯦ
ꯆꯥꯕ ꯂꯣꯏꯔꯦ ꯉꯁꯤꯁꯤꯀꯣ ꯍꯋꯥꯏ ꯄꯥꯡꯒꯟꯒ ꯎꯁꯣꯏ ꯊꯣꯡꯉꯦ
ꯎꯝ ꯑꯁ ꯌꯥꯝ ꯑꯍꯥꯎꯕꯅꯤꯅꯦ ꯆꯥꯔꯤꯁꯦ ꯑꯗꯨꯒꯨꯝꯕꯗꯨ ꯌꯥꯝ ꯆꯥꯒꯅꯨ ꯍꯥꯏꯕꯅꯦ
ꯀꯩꯩꯅꯣ
ꯑꯗꯨꯒꯝꯕ ꯆꯥꯔꯗꯤ ꯁꯛ ꯐꯖ ꯊꯣꯛꯑꯦ
ꯑꯁ ꯑꯁ ꯑꯁ ꯌꯥꯔꯦ ꯌꯥꯔꯦ
ꯁꯤꯡꯕꯅꯦꯅꯦ ꯑꯁꯤꯁ
ꯑꯩꯈꯣꯏꯗꯤ ꯐꯖꯗꯦ ꯑꯩꯈꯣꯏꯗꯤ ꯊꯤꯑꯦ
ꯀꯩꯒꯤ ꯅꯨꯡꯉꯥꯏꯁꯤꯕꯣꯣ
ꯑꯩꯈꯣꯏꯗꯤ ꯑꯁ ꯌꯥꯔꯦ
ꯌꯥꯝ ꯐꯖꯔꯒ ꯂꯩꯕꯗꯨꯕꯨ ꯌꯥꯝ ꯊꯤꯌꯦ ꯀꯥꯏꯅ
ꯅꯪ ꯑꯩꯉꯣꯟꯗ ꯎꯕ ꯀꯨꯝꯅ
ꯑꯩꯅꯅꯦ
ꯎꯝ
ꯑꯩ ꯐꯣꯟ ꯇꯧꯕꯁꯦ ꯃꯁꯛ ꯊꯤꯕꯗ ꯇꯧꯗꯦꯕ ꯃꯁꯛ ꯐꯖꯕꯒ ꯃꯤ ꯐꯕ ꯃꯤ ꯃꯤ ꯆꯝꯕ ꯑꯗꯨꯒꯨꯝꯕ ꯃꯤ ꯈꯛꯇꯅꯦ ꯑꯩꯅ ꯋꯥꯔꯤ ꯇꯧꯔꯤꯁꯦ
ꯑꯁ ꯌꯥꯝ ꯍꯩꯅ ꯅꯪꯗꯤ
ꯑꯁꯦꯡꯕꯅꯦ ꯑꯩꯅ ꯑꯔꯥꯟꯕ ꯑꯝꯇ ꯍꯥꯏꯗꯦ ꯑꯁꯦꯡꯕ ꯉꯥꯛꯇꯅ ꯍꯥꯏꯕꯅꯤ
ꯐꯔꯦ ꯐꯔꯦ ꯊꯥꯖꯩꯌꯦ ꯑꯩꯁꯨ
ꯎꯝ ꯀꯥꯏ ꯂꯩ ꯀꯅꯥ ꯀꯅꯥ ꯂꯩꯒꯦ ꯅꯪꯗꯤ
ꯎꯝ ꯏꯃꯨꯡ ꯈꯣꯏ ꯂꯣꯏꯅꯃꯛ ꯂꯩꯌꯦꯗ
ꯑꯣ ꯐꯦꯃꯤꯂꯤ ꯑꯣꯏꯅ ꯂꯩꯕ꯭ꯔꯣ
ꯎꯝ ꯌꯨꯝꯗ ꯌꯦ ꯁꯤꯗ
ꯑꯣ ꯀꯥꯏ ꯖꯒꯥ ꯀꯥꯏ ꯃꯅꯥꯛꯇ ꯅꯣꯔꯠ ꯏꯁ ꯋꯦꯁ ꯁꯥꯥꯎ
ꯋꯦꯁ
ꯐꯁ ꯑꯥ ꯌꯥꯝ ꯅꯨꯡꯉꯥꯏꯅꯦ ꯐꯦꯃꯤꯂꯤ ꯂꯩꯁꯦ ꯅꯨꯡꯉꯥꯏꯕꯅꯤꯅꯦ
ꯍꯣꯏ ꯅꯨꯡꯉꯥꯏꯌꯦ
ꯐꯦꯃꯤꯂꯤ ꯄꯨꯟꯅ ꯂꯩꯃꯤꯟꯅꯕꯁꯦ ꯎꯝ ꯑꯁ ꯅꯪ ꯍꯥꯏꯕ ꯌꯥꯝ ꯐꯔꯕꯅꯦ ꯌꯥꯝ ꯅꯨꯡꯉꯥꯏꯕꯅꯤ ꯐꯦꯃꯤꯂꯤ ꯑꯗꯨꯝ ꯄꯨꯟꯅ ꯂꯧꯔ ꯂꯩꯕꯁꯤꯅ ꯑꯗꯨꯝ ꯈ꯭ꯋꯥꯏꯗꯒꯤ ꯅꯨꯡꯉꯥꯏꯕꯅꯤꯗ ꯆꯥꯕ ꯆꯥꯃꯤꯟꯅꯕ ꯊꯛꯃꯤꯟꯅꯕ ꯂꯥꯡꯃꯤꯟꯅꯕ ꯍꯔꯥꯎꯃꯤꯟꯅꯕ
ꯅꯠꯇ꯭ꯔꯥ
ꯍꯣꯏ ꯍꯣꯏ ꯃꯥꯅꯦ ꯑꯗꯨꯅꯦ ꯑꯗꯨꯅ ꯕꯦꯁ ꯇꯥꯔꯦ
ꯃꯥꯅꯦ ꯆꯨꯝꯃꯦ ꯑꯁ ꯌꯥꯝꯅ ꯍꯩꯅ ꯁꯤꯡꯅ ꯈꯨꯝꯃꯦ ꯀꯥꯏꯗ ꯇꯧꯌꯤꯅꯣ ꯅꯪꯒꯤ ꯏꯟꯇꯔꯟꯁꯤꯞꯁꯦ
ꯎꯝ ꯑꯩ ꯅꯪ ꯑꯦꯛꯖꯦꯛꯇꯤ ꯍꯥꯏꯅꯤꯡ ꯑꯗꯨꯗꯩ ꯑꯩ ꯀꯦꯟꯁꯔꯒꯤ ꯍꯣꯁꯄꯤꯇꯥꯜꯅꯦꯕ ꯖꯗ
ꯀꯌꯥꯝ ꯀꯨꯏꯔꯦ
ꯑꯩ ꯌꯥꯝ ꯀꯨꯏꯗ꯭ꯔꯤꯗ ꯊꯥ ꯑꯍꯨꯝꯒꯨꯝꯕꯗꯤ ꯑꯣꯏꯔꯝꯅꯤ
ꯎꯝ ꯁꯤꯀ ꯐꯖꯅ ꯐꯖꯅ ꯇꯧꯔꯣ ꯗꯣꯛꯇꯔ ꯑꯣꯏꯅꯕꯁꯨ ꯇꯧꯋ
ꯑꯁ ꯑꯗꯨꯗꯤ ꯉꯝꯗ꯭ꯔꯦ
ꯆꯦꯡ ꯃꯅꯦꯅꯦ ꯑꯁ ꯅꯪ ꯊꯕꯛ ꯊꯕ ꯐꯪꯉꯦ ꯏꯟꯇꯔꯟꯁꯤꯞ ꯂꯣꯏꯔꯒ ꯊꯕꯛ ꯐꯪꯉꯦ ꯇꯧꯔꯀꯥꯟꯗ ꯑꯩ ꯀꯩꯅꯣ ꯅꯪ ꯂꯧꯕ ꯂꯥꯛꯇꯣꯏꯅꯦꯕꯀꯣ
ꯑꯁ ꯑꯁ ꯑꯁ
ꯑꯗꯨ ꯑꯗꯨ ꯑꯗꯨ ꯂꯣꯏꯗ꯭ꯔꯤ ꯐꯥꯎꯗꯤ ꯅꯪ ꯈꯔ ꯎꯝ ꯎꯝ ꯒ꯭ꯌꯥꯟ ꯇꯥꯅꯀꯣ ꯐꯖꯅ ꯂꯥꯏꯔꯤꯛ ꯄꯥꯔꯒ ꯅꯪꯒꯤ ꯇꯧꯒꯗꯧꯕꯗꯣ ꯈꯔ ꯍꯣꯠꯅꯔꯒ ꯀꯣ ꯇꯧꯕ ꯂꯣꯏ ꯂꯣꯏꯕ ꯃ ꯇꯝꯗ ꯑꯩ ꯂꯧꯕ ꯂꯥꯛꯇꯣꯏꯅꯦ ꯌꯥꯏꯢꯀꯣ
ꯑꯁ ꯑꯩ ꯑꯩ ꯑꯩꯗꯤ ꯑꯩꯗꯤ ꯇꯨꯝꯅꯤꯡꯕ ꯍꯣꯢ ꯅꯪꯒꯤ ꯋꯥꯍꯩꯗꯣ
ꯌꯥꯗꯕ꯭ꯔꯣ ꯍꯥꯏꯁꯤꯕꯨ ꯑꯁ ꯀꯩꯅꯣ ꯃꯤꯅ ꯅꯨꯡꯁꯤꯕ ꯅꯨꯡꯁꯤꯕ ꯋꯥꯔꯤ ꯁꯥꯔꯒ ꯀꯩꯅꯣꯅꯦ ꯅꯨꯡꯁꯤꯕꯁꯦ
ꯀꯔꯤꯅꯣ
ꯑꯥꯢ ꯀꯩꯅꯣ ꯑꯁ ꯁꯥꯕ ꯌꯥꯗꯕ꯭ꯔꯣ ꯍꯥꯏꯁꯤꯕꯣ
ꯅꯨꯡꯁꯤꯕꯒꯤ ꯋꯥꯔꯤ ꯁꯥꯎ ꯍꯥꯏꯕ ꯅꯠꯇꯦ ꯁꯤꯗ
ꯑ ꯀꯩꯅꯣꯅꯦ ꯑꯁ ꯄꯪꯁꯗ ꯁꯥꯔ ꯂꯣꯏꯔꯒ ꯋꯥꯊꯤ ꯋꯥꯔꯦꯝ ꯁꯤꯖꯨ ꯋꯥꯊꯤ ꯋꯥꯔꯦꯝ ꯃꯈꯜ ꯑꯃꯅꯦ
ꯍꯣꯏꯅꯦ ꯍꯣꯏꯅꯦ ꯋꯥꯊꯤ ꯋꯥꯔꯦꯝꯅꯦ ꯁꯦꯁꯦ ꯑꯗꯣ ꯚꯨꯠꯀꯤ ꯋꯥꯔꯤ ꯂꯤꯕꯤꯔꯛꯑꯣꯁꯦ
ꯨꯕꯨꯠꯀꯤ ꯋꯥꯔꯤꯁꯦ ꯑꯍꯝ ꯀꯔꯤ ꯕꯨꯠꯀꯤ ꯋꯥꯔꯤꯖꯦ ꯅꯪ ꯀꯤꯗꯕ꯭ꯔꯣ ꯅꯪ ꯅꯟꯅꯟ ꯀꯅꯥ ꯀꯅꯥ ꯇꯨꯝꯒꯦ
ꯏꯊꯟꯗꯅꯦꯗ ꯀꯤꯗꯦꯗ
ꯀꯤꯗꯕ꯭ꯔꯣ ꯐꯔꯦꯗꯣ ꯍꯣꯔꯦꯟ ꯅꯨꯡꯗꯥꯡ ꯄꯨꯡ ꯚꯥꯔꯣ ꯇꯥꯕ ꯃꯇꯝꯗꯅꯦ ꯑꯍꯡ ꯑꯩꯉꯣꯟꯗ ꯐꯣꯟ ꯇꯧꯔꯛꯑꯣ ꯑꯩ ꯐꯖꯅ ꯂꯤꯕꯤꯒꯦ
ꯑꯁꯁ
ꯃꯤꯡꯁꯦꯡ ꯅꯪꯒꯤ ꯅꯪꯒꯤ ꯔꯨꯝꯗ ꯃꯤꯡꯁꯦꯜ ꯂꯩꯕ꯭ꯔꯣ
ꯂꯩꯌꯦ
ꯃꯤꯁꯦꯟ ꯑꯆꯧꯕꯔꯣ ꯑꯄꯤꯛꯄꯔꯣ ꯍꯍꯨꯍꯨꯍꯨꯍꯨꯍꯤꯍꯤꯍꯤ
ꯃꯤꯡꯁꯦꯟ ꯑꯆꯥꯎꯕꯅꯦ ꯅꯨꯄꯤꯅ ꯃꯤꯡꯁꯦꯟ ꯑꯄꯤꯛ ꯄ ꯑꯄꯤꯛꯄ ꯄꯥꯏꯕ ꯍꯩꯕ ꯂꯩꯕ꯭ꯔꯣꯅꯦ
ꯂꯩꯇꯕꯅꯦ ꯂꯩꯇꯕꯅꯦ ꯌꯥꯝ ꯆꯨꯝꯃꯤ꯫ ꯑꯁ ꯑꯗꯨ ꯃꯤꯡꯁꯦꯟꯒꯤ ꯋꯥꯔꯤ ꯍꯥꯏꯔꯒ ꯑꯁ ꯌꯥꯝ ꯂꯩꯌꯦ ꯃꯤꯡꯁꯦꯟꯒꯤ ꯋꯥꯔꯤꯁꯨ ꯌꯥꯝ ꯂꯩ꯫